ꯍꯜꯂꯣ
ꯇꯥꯕ꯭ꯔꯣ
ꯑꯥ ꯇꯥꯏꯌꯦ ꯇꯥꯏꯌꯦ ꯑꯩ ꯈꯣꯟ ꯁꯡꯕꯕ꯭ꯔꯣ
ꯑꯣ ꯁꯦ ꯁꯦ
ꯕꯣꯗꯤ ꯀꯩꯀꯩ ꯇꯧꯔꯤꯒꯦ
ꯑꯥ ꯁꯨꯝꯐꯝ ꯂꯩꯒꯦ ꯂꯩꯔ ꯁꯥꯕꯅꯦ ꯑꯁ ꯌꯥꯔꯦ ꯅꯪ ꯀꯤꯗꯔꯤꯅꯣ
ꯐꯃꯨꯡꯗ ꯐꯃꯨꯡꯗ ꯍꯤꯞꯄꯤ ꯍꯥꯝꯃꯟꯗꯅ
ꯎ
ꯆꯀ ꯆꯥꯔꯕꯣꯕꯣ
ꯑꯣ ꯆꯥꯏ
ꯆꯔꯦ
ꯆꯥꯔꯦ ꯅꯪꯒꯤ
ꯆꯥꯗ꯭ꯔꯤꯗ ꯉꯜꯂꯦ ꯅꯪ
ꯑ ꯍꯣꯁꯇꯦꯜ ꯂꯥꯛꯕꯤꯅꯤ
ꯑꯣ ꯍꯣꯁꯇꯦꯜꯗ
ꯑꯥ
ꯀꯩꯀꯩ ꯇꯝꯃꯤꯒꯦꯕꯣꯗꯤ
ꯎꯝ ꯀꯂꯦꯖ ꯊꯥꯔꯗ ꯁꯤꯃꯤꯁꯇꯔ
ꯑꯣ ꯐꯩ ꯐꯩꯌꯦ
ꯑꯣ ꯅꯪꯗꯤ
ꯑꯩꯗꯤ ꯂꯣꯏꯔꯦ ꯀꯣꯂꯦꯖ
ꯑꯆꯥ ꯑꯆꯥꯆꯥ ꯑꯆꯥ
ꯑꯩꯅ ꯂꯥꯁ ꯏꯌꯥꯔ ꯂꯣꯏꯕ ꯐꯥꯎ
ꯑ ꯀ꯭ꯂꯥꯁ ꯇꯦꯟ ꯔꯣꯏꯕ
ꯅꯠꯇꯦ ꯂꯥꯁ ꯏꯌꯔ
ꯑ ꯍꯣꯣ
ꯑꯣ
ꯀꯅꯥꯒꯅꯥꯦ
ꯑꯩ ꯍꯥꯏꯗꯤ ꯌꯨꯝꯗꯔꯣ ꯌꯨꯝꯗꯗꯤ ꯑꯩꯈꯣꯏꯒꯤꯗꯤ ꯐꯦꯃꯤꯂꯤ ꯌꯥꯝ ꯆꯥꯎꯋꯦꯕꯀꯣ ꯀꯖꯤꯟꯁ ꯃꯌꯥꯝ ꯂꯩ
ꯑ ꯅꯠꯇꯦꯗ ꯍꯧꯖꯤꯛ ꯅꯪ ꯅꯪꯅ
ꯑꯣ ꯑꯩꯗꯤ ꯏꯊꯟꯇꯅꯦ ꯍꯧꯖꯤꯛ ꯔꯨꯝꯗ
ꯑ ꯑ ꯑꯠ ꯅꯨꯡꯉꯥꯏꯅ
ꯗꯒꯤꯗꯤ ꯁꯤꯕꯂꯤꯡꯁ ꯀꯌꯥꯁ ꯎꯒꯦ
ꯁꯤꯕꯂꯤꯡꯁꯦ ꯃꯔꯤ
ꯃꯔꯤ
ꯅꯨꯄꯤ ꯅꯨꯄꯤ ꯑꯅꯤ ꯅꯨꯄꯥ ꯑꯅꯤ ꯅꯪꯒꯤ
ꯑꯩꯗꯤ ꯑꯩꯇꯅꯤ
ꯇꯪꯒꯥꯗ ꯑꯆꯥ ꯑꯗꯨꯃꯤ ꯇꯏ ꯃꯥꯟꯅꯤꯗꯁꯦꯦ
ꯃꯥ ꯃꯩꯈꯦꯠ ꯃꯔꯨꯒꯥꯏꯗꯣ
ꯑ ꯃꯔ ꯗꯥꯏꯂꯣꯒꯅꯦ
ꯕ꯭ꯔꯣꯗꯤ ꯀꯔꯝꯕ ꯍꯥꯏꯗꯤ ꯀꯩꯅꯣ ꯁꯤꯕ꯭ꯂꯤꯡꯁ ꯃꯔꯤꯗꯣ ꯀꯔꯝꯕ ꯑꯣꯏꯗꯣꯏꯅꯣ
ꯑꯣ ꯁꯤꯇ ꯁꯤꯇ
ꯅꯪꯒꯤ ꯃꯈꯥꯗ ꯑꯅꯤ ꯀꯣ
ꯑꯥ ꯅꯨꯄꯤ ꯑꯅꯤ ꯑꯩ ꯃꯈꯥꯗ
ꯑꯣ ꯅꯨꯄꯥꯅ ꯈ꯭ꯋꯥꯏꯗꯒꯤ ꯑꯍꯟ
ꯑꯥ
ꯕꯣꯗꯤ ꯆꯍꯤꯒꯦ ꯁꯨꯔꯒꯦꯦ
ꯑꯩꯗꯤ ꯑꯉꯥꯡ ꯑꯣꯏꯗꯅ ꯇ꯭ꯋꯦꯟꯇꯤ ꯊ꯭ꯔꯤ
ꯇ꯭ꯋꯦꯟꯇꯤ ꯊ꯭ꯔꯤ
ꯑ
ꯑꯩꯒ ꯃꯥꯟꯅꯕ꯭ꯔꯣ
ꯑꯣ
ꯑꯩꯁꯨꯇꯅꯤ ꯊ꯭ꯔꯤꯅꯦ
ꯎꯝ
ꯑꯩꯅ ꯭ꯔꯣ ꯇꯨ ꯊꯥꯎꯖꯟ ꯇꯨ ꯑꯣꯏꯕ꯭ꯔꯥ ꯊ꯭ꯔꯤꯔ ꯇꯨꯨꯔꯥ ꯑꯣ ꯑꯩꯁꯨ ꯇꯨꯅꯦꯕ
ꯑꯣ ꯑꯦꯄ꯭ꯜ ꯇꯀ ꯑꯦꯄ꯭ꯔꯜ ꯁꯤꯗ
ꯅꯣꯕꯦꯝꯕꯔ ꯇ꯭ꯋꯦꯟꯇꯤ ꯊ꯭ꯔꯤꯕꯨꯕꯨꯗꯤ ꯌꯧꯗ꯭ꯔꯤ ꯑꯗꯣ ꯍꯟꯗꯛ ꯆꯍꯤꯅ ꯇ꯭ꯋꯦꯟꯇꯤ ꯊ꯭ꯔꯤ ꯐꯥꯗꯣꯏꯅꯦꯕ ꯗꯣ ꯇꯒ ꯍꯗ ꯍꯜꯂꯃꯦ
ꯃꯦꯔꯥꯅꯤꯅꯦ
ꯂꯣꯏ꯭ꯔꯦ ꯑꯗꯨꯒ ꯅꯪꯅ ꯍꯜꯂ ꯂꯩꯔꯝꯃꯦ
ꯎꯍꯨꯝ
ꯕꯨꯜ ꯂꯥꯏꯔꯤꯛ ꯊꯦꯡꯅ ꯇꯝꯕ꯭ꯔꯥ ꯀꯃꯥꯏꯟ ꯇꯧꯒꯦ
ꯊꯦꯡꯅ ꯇꯃ ꯃꯥꯂꯦ
ꯑꯩꯅ ꯈꯔ ꯉꯜꯂ ꯉꯜꯂꯕ ꯃꯥꯜꯂꯦ ꯕꯨꯗꯤ ꯍꯥꯏꯗꯤ ꯑ ꯀꯣꯂꯦꯖ ꯂꯣꯏꯔꯒ ꯀꯩꯀꯩ ꯍꯣꯠꯅꯒꯦꯅ ꯈꯟꯒꯦ
ꯈꯪꯗꯦꯗ ꯃꯤ ꯌꯦꯠ ꯌꯦ ꯇꯎꯁꯦ ꯍꯥꯏ ꯈꯗ ꯍꯥꯏꯗꯤ
ꯑꯣ
ꯇꯤꯌꯦꯠ ꯇꯤꯆꯤꯡꯗ
ꯑꯣ ꯇꯤꯆꯤꯡꯒꯤꯗꯣ
ꯑꯥ
ꯐꯌꯦꯗꯨꯁꯨ
ꯎꯝ
ꯑꯗꯤ ꯊꯕꯛ ꯀꯩꯀꯥꯁꯨ ꯗꯨꯝ ꯀꯧꯕꯅꯤꯅꯀꯣ ꯐꯩ ꯑꯗꯣ ꯃꯅꯤꯄꯨꯔꯗ ꯇꯧꯔꯗꯤ ꯑꯗꯨꯝ ꯈꯔꯗꯤ ꯄꯤꯕ ꯇꯥꯔꯦꯅꯦꯀꯣ
ꯑ
ꯎ ꯑꯗꯨꯒꯨꯝꯕꯗꯤ ꯈꯔ ꯂꯩꯔꯦ
ꯑꯣ ꯅꯪꯒꯤ ꯀꯩ ꯊꯕꯛ ꯇꯧꯔꯤꯅꯣ ꯍꯧꯖꯤꯛꯀꯥꯟꯒꯤ
ꯑꯩꯗꯤ ꯂꯥꯏꯔꯤꯛ ꯇꯝꯃꯤ ꯍꯥꯏꯗꯤ ꯀꯣꯆꯤꯡ ꯀꯣꯆꯤꯡꯕꯨꯗꯤ ꯂꯣꯏꯔꯦ ꯑꯗꯣ ꯌꯨꯝꯗ ꯑꯗꯨꯒ ꯂꯥꯏꯕ꯭ꯔꯦꯔꯤꯗ ꯆꯠꯂꯒ ꯁꯦꯕ ꯏꯁꯇꯗꯤ ꯈꯔ ꯇꯧꯔꯒ ꯑ ꯀꯩꯕ ꯁꯤꯚꯤꯜ ꯁꯥꯔꯚꯤꯁ ꯊꯥꯒꯦꯅ
ꯑꯆꯥꯆꯥꯆꯥꯆꯥ
ꯑꯩ ꯑ ꯑꯩ ꯑ ꯍꯟꯗꯛ ꯄꯔꯤꯂꯤꯝꯁ ꯊꯥꯕꯗꯣ
ꯑꯥ
ꯑꯇꯨ ꯊꯥꯔꯝꯃꯦ ꯑꯗꯨꯒ ꯑ ꯇꯩ ꯈꯔ ꯕꯦꯡꯀꯤꯡꯒꯤꯁꯨ ꯈꯔꯥ ꯊꯥꯌꯦ ꯑꯗꯨꯒ ꯑꯦꯁ ꯑꯦꯁ ꯁꯤꯁꯨ ꯊꯥꯏ ꯌꯦ ꯌꯨ ꯄꯤ ꯑꯦꯁ ꯁꯤ ꯌꯨ ꯄꯤ ꯑꯦꯁ ꯁꯤ ꯊꯥꯕꯗꯣ ꯑꯩꯅ ꯇꯥꯛꯄꯗꯣ ꯑꯩꯁꯦ ꯀꯩꯅꯣ ꯄꯔꯤꯂꯤꯝꯁ ꯄꯥꯁ ꯇꯧꯒꯦ ꯈꯤꯇꯪ ꯉꯥꯏꯔꯕꯅꯦꯕ ꯃꯣꯏꯒꯤ ꯀꯣꯏꯁꯟꯗꯨ ꯈꯔ ꯂꯨꯕꯨꯗꯤ ꯂꯨꯏꯌꯦ ꯑꯗꯨ ꯑꯣꯏꯁꯨ ꯈꯔ ꯑꯗꯨꯝ ꯑꯩꯅ ꯄꯥꯔꯛ ꯄꯗꯣ ꯈꯔ ꯑꯦꯁ ꯇꯤꯁꯨ ꯑꯦꯁ ꯇꯤꯅꯤꯅꯀꯣ
ꯑ
ꯑꯩꯅ ꯄꯥꯕꯗꯨ ꯈꯔ ꯃꯥꯟꯅꯔꯒ ꯇꯧꯕ ꯑꯩꯗꯤ ꯄ꯭ꯔꯤꯂꯤꯝꯁꯦ ꯍꯟꯗꯛꯅ ꯐꯪꯒꯅꯤꯅ ꯈꯟꯕꯅꯦꯕ ꯑꯗꯨ ꯎꯄꯥꯏ ꯂꯩꯇꯦ ꯃꯣꯏꯒꯤ ꯀꯠ ꯑꯣꯐ ꯌꯧꯔꯝꯗ꯭ꯔꯦ ꯑꯩ ꯑ ꯍꯧꯖꯤꯛꯄꯨꯗꯤ ꯌꯨ ꯄꯤ ꯑꯦꯁ ꯁꯤ ꯐꯥꯏꯁ ꯄ꯭ꯔꯥꯏꯌꯣꯔꯤꯇꯤꯗꯤ ꯌꯨ ꯄꯤ ꯑꯦꯁ ꯁꯤ ꯊꯝꯃꯦ ꯑꯗꯣ ꯌꯨ ꯄꯤ ꯑꯦꯁ ꯁꯤꯗꯣ ꯆꯍꯤ ꯑꯅꯤꯃꯨꯛ ꯑꯍꯨꯝꯃꯨꯛ ꯇꯧꯔꯒ ꯌꯥꯗ꯭ꯔꯒꯗꯤ ꯆꯣꯡꯉꯒꯦ ꯑꯦꯁ ꯑꯦꯁ ꯁꯤꯗ ꯍꯥꯏꯗꯤ ꯃꯇꯝ ꯌꯥꯝ ꯃꯥꯡꯍꯜꯂꯁꯨ ꯅꯨꯡꯉꯥꯏꯇꯦꯗꯅ ꯋꯥꯑꯦꯕ ꯎꯝ ꯕꯔꯣꯗꯤ ꯁꯤꯚꯤꯜ ꯁꯥꯔꯚꯤꯁꯦꯁꯀꯨꯝꯕꯗꯤ ꯊꯥꯅꯤꯡꯗ꯭ꯔꯣ
ꯊꯅꯤꯡꯗꯔꯦ ꯑꯩꯗꯤ
ꯄ꯭ꯔꯣ ꯑꯩꯗꯤ ꯑꯥ ꯀꯩꯕꯥ ꯕꯔꫭꯗꯤ ꯍꯧꯖꯤꯛ ꯇꯝꯗ ꯂꯩꯕ꯭ꯔꯥ ꯆꯤꯡꯗ ꯂꯩꯕ꯭ꯔꯥ
ꯆꯤꯡꯗ ꯍꯥꯏꯁꯤꯔꯥ ꯈꯪꯗꯦꯗ ꯃꯥꯎꯟ ꯑꯦꯚꯔꯦꯁꯇꯅꯤꯀꯣ
ꯑꯣ ꯑ ꯑ ꯑ ꯌꯥ ꯌꯥꯣꯏ ꯀꯩꯅꯣꯗꯀꯣ ꯆꯤꯡ ꯆꯤꯡꯋꯥꯏꯗꯀꯣ
ꯑ ꯁꯤꯡꯋꯥꯏꯗ ꯍꯥꯏꯇꯥꯔꯦ
ꯑꯩꯁꯨ ꯏꯃꯥꯟꯅꯕ ꯈꯔꯁꯨ ꯑꯗꯨꯗ ꯀꯩꯅꯣ ꯇꯧꯋꯤ ꯑꯣ ꯀꯃꯥꯏ ꯍꯥꯏꯇꯔꯦ ꯍꯥꯏꯌꯔ ꯁꯦꯀꯦꯟꯗꯔꯤ ꯊꯝꯕꯀꫭ
ꯑꯥ
ꯑꯗꯨꯗ ꯅꯪꯅ ꯍꯧꯖꯤꯛ ꯍꯥꯏꯕꯗꯨꯗꯗꯤ ꯅꯠꯇ꯭ꯔꯦ ꯑꯃ ꯑꯇꯣꯞꯄ ꯖꯥꯌꯦꯟ ꯍꯥꯏꯅꯀꯣ
ꯑ ꯑꯥ ꯑ ꯃꯥꯎꯟ ꯖꯌꯥꯟꯅ‌ꯦ
ꯑꯗꯨꯗ ꯇꯝꯃ‌ꯦ ꯍꯣꯏ ꯑꯗꯣ ꯍꯧꯖꯤꯛꯄꯨꯗꯤ ꯇꯝꯗ꯭ꯔꯦ ꯂꯣꯏꯈ꯭ꯔꯦ ꯃꯣꯏ ꯕ꯭ꯔꯣꯗꯤ ꯑꯗꯨꯗ ꯀꯣꯂꯦꯖ ꯇꯧꯕ꯭ꯔꯥ ꯕ꯭ꯔꯣꯗꯤ
ꯑꯣ ꯍꯂꯦꯁ
ꯑꯣ ꯑꯗꯨꯗꯗꯤ ꯈꯔꯗꯤ ꯏꯪꯉꯝꯅꯤꯅꯦꯀꯣ
ꯑꯣ ꯀꯗꯤ ꯏꯪꯂꯝꯅꯤ
ꯎꯝ ꯑꯈꯣꯏꯁꯗꯗꯤ ꯁꯥꯏꯌꯦ
ꯑꫭ ꯅꯪ ꯅꯣꯡ ꯆꯨꯨꯔꯔꯕꯣ
ꯅꯠꯇꯦ ꯑꯩꯗꯤ ꯀꯩꯅꯣ ꯇꯝꯗꯅ‌ꯦ
ꯅꯠꯇꯦ ꯅꯣꯡ ꯆꯨꯕꯔꫭ ꯍꯥꯏꯕ
ꯑꯣ ꯑꯣ ꯉꯁꯥꯏꯗꯤ ꯈꯔ ꯆꯨꯔꯝꯃꯦ ꯑꯗꯣ ꯁꯥꯏꯑꯦ ꯈꯤꯇꯪ ꯆꯨꯕꯅꯤꯅ ꯍ꯭ꯌꯨꯃꯤꯠ ꯌꯥꯝ ꯑꯣꯏꯕꯀꯣ ꯏꯁꯥ ꯁꯦ ꯌꯥꯝ ꯅꯞ ꯅꯞ ꯂꯥꯎꯋꯦꯕ ꯑꯗꯨꯒꯤ
ꯑꯁ ꯅꯣꯡꯆꯨꯨꯔꯁꯨ ꯁꯥꯏꯑ‌ꯦꯅꯤ
ꯑꯗꯣ ꯆꯥꯛꯁꯨ ꯆꯥꯔꯦ ꯕ꯭ꯔꫭꯗꯤ ꯍꯣꯔꯦꯟ ꯕꫭꯜ ꯌꯦꯡꯒꯗ꯭ꯔꯣ
ꯈꯗ꯭ꯔꯗ ꯌ‌ꯦꯡꯅꯤ
ꯕꯣꯜꯗꯤ ꯁꯨꯝ ꯌꯦꯡꯕ꯭ꯔꯣ ꯀꯃꯥꯏꯅ ꯇꯧꯒꯦ ꯁꯥꯟꯅꯕ ꯁꯥꯟꯅꯕꯒꯨꯝꯕꯗꯤ ꯄꯥꯝꯕ꯭ꯔꯣ
ꯑꯩꯅ ꯁꯄꫭꯔꯠ ꯇꯧꯏꯕ ꯊꯤꯝ ꯆꯠꯈꯔꯤꯅꯦ
ꯑꯁ ꯑꯣ ꯑꯩꯁꯨ ꯇꯧ ꯑꯩꯁꯨ ꯇꯧꯕꯅꯦꯕ꯭ꯔꯣ ꯑꯁ ꯅꯨꯡꯉꯥꯏꯇꯦ ꯃꯣꯏ
ꯅꯨꯡꯉꯥꯏꯇ‌ꯦ
ꯉꯝꯒꯦ ꯉꯝꯒꯦ ꯇꯧꯔꯒ ꯂꯥꯁꯇ ꯃꯣꯏ ꯍꯣꯏ ꯀꯩꯅꯣꯅ ꯕ꯭ꯔꯥꯖꯤꯜꯅ ꯆꯥꯟꯈꯤꯕꯗꯣ ꯂꯥꯁ ꯃꯤꯅꯤꯠꯇ
ꯑꯣ
ꯑꯗꯨꯅꯤ ꯑꯩꯅ ꯈꯜꯂꯤꯁꯤꯅ ꯃꯣꯏ ꯏꯀ꯭ꯋꯦꯂꯥꯏꯖꯔ ꯆꯟꯈꯔ‌ꯦꯗꯅꯥ ꯏꯀ꯭ꯋꯦꯂꯥꯏꯖꯔ ꯆꯂꯒ ꯑꯩꯅ ꯑꯥ ꯄ‌ꯦꯅꯜ ꯄꯦꯅꯥꯜꯇꯤꯗꯕꯨꯗꯤ ꯈꯔ ꯊꯥꯖꯕꯗꯤ ꯋꯥꯏꯑ‌ꯦꯀꫭ ꯖꯄꯥꯟꯁꯦ ꯍꯥꯏꯗꯤ ꯕ꯭ꯔꯥꯖꯤꯜꯗꯤ ꯌꯥꯝ ꯑꯦꯛꯁꯄꯤꯔꯤꯌꯦꯟꯁ ꯂꯩꯔꯕꯅꯤꯅ
ꯑꯥ
ꯑꯗꯨ ꯑꯣꯏꯔꯁꯨ ꯗꯥꯎ ꯌꯦꯡꯉꯁꯦ ꯗ꯭ꯔꯣ ꯑꯣꯏꯅ ꯇꯥꯔꯒ ꯗꯥꯎ ꯌꯦꯡꯉꯁꯦꯅ ꯍꯥꯏꯕꯅꯤꯕ ꯎꯄꯥꯏ ꯂꯩꯇꯦ ꯂꯥꯁꯇ ꯀꯩꯅꯣꯗ ꯆꯪꯈ꯭ꯔꯦ ꯑꯗꯨꯝ
ꯗꯥꯎꯅꯅꯦꯕ ꯂꯥꯁ ꯃꯤꯅꯤꯠꯗ
ꯗ ꯑꯣꯅꯤ ꯌꯦꯡꯍꯧꯕ꯭ꯔ ꯑꯗꯨꯗꯣ ꯑꯗꯨꯒꯤ ꯕꯦꯟꯁꯇꯣ
ꯑꯣ ꯍ
ꯑꯩꯈꯣꯏ ꯌꯨꯝꯗ ꯃꯣꯏ ꯕ꯭ꯔꯥꯖꯤꯜ ꯁ ꯐꯣ ꯇꯧꯕꯁꯨ ꯂꯩꯌꯦꯕ ꯃꯣꯏꯒ ꯌꯦꯡꯕꯅꯤꯅ ꯂꯣꯏꯔꯦ ꯕ꯭ꯔꯖꯤꯜ ꯑꯅꯤꯔꯛ ꯆꯟꯈꯤꯕꯗ ꯂꯥꯎ ꯈꯣꯡꯗꯅ ꯃꯥꯏꯗꯨꯒ ꯈꯨꯄꯥꯛ ꯈꯨꯄꯥꯛꯒ ꯈꯨꯗꯅ
ꯎ
ꯐꯨꯅꯤꯡꯕꯁꯤꯗꯤ ꯃꯤꯅ ꯁꯣꯝꯗ ꯊꯋꯥꯏ ꯅꯨꯡꯉꯥꯏꯇꯗꯅ ꯂꯩ ꯃꯣꯏꯅ ꯎ ꯋꯥ ꯐꯨꯔꯛꯛꯇꯅ
ꯎꯝ
ꯎꯝ
ꯖꯄꯥꯟ ꯍꯥꯏꯍꯗꯤ ꯆꯂꯅ ꯑ ꯄꯅ ꯍꯅꯤꯗꯨ ꯆꯗ
ꯑꯗꯨ ꯑꯗꯨꯅꯦ ꯍꯧꯖꯤꯛꯄꯥꯥꯟꯅ ꯍꯥꯟꯅ ꯆꯜꯂꯒ ꯃꯣꯏꯅ ꯈꯔ ꯗꯤꯐꯦꯟꯁꯇ ꯈꯔ ꯁꯣꯏꯈꯤꯕꯀꯣ ꯑꯗꯨꯗ ꯁꯣꯏꯒꯤꯃꯤꯅꯦꯕ
ꯍꯧꯖꯤꯛꯇꯤ ꯀꯁꯨ ꯀ ꯁꯞꯄꯣꯔꯠ ꯇꯧꯕꯣꯒꯤ
ꯑꯩꯔꯣ ꯑꯩꯗꯤ ꯍꯥꯟꯅ ꯀꯩꯅꯣ ꯋꯥꯔꯜ ꯀꯞ ꯍꯧꯗ꯭ꯔꯤꯉꯩꯗ ꯑꯗꯨꯝ ꯕ꯭ꯔꯥꯖꯤꯜꯁꯦ ꯁꯞꯄꯣꯔꯠꯇꯤ ꯇꯧꯒꯦꯅꯗꯤ ꯈꯟꯕ ꯅꯦꯕ ꯍꯥꯏꯗꯤ ꯀꯩꯅꯣꯁꯨ ꯄꯣꯔꯠꯇꯨꯒꯜꯗꯤ ꯑꯩ ꯌꯥꯝ ꯀꯩꯅꯣ ꯇꯧꯗꯕꯀꯣ
ꯎꯝ
ꯑꯗꯣ ꯕ꯭ꯔꯥꯖꯤꯜꯗꯣ ꯍꯟꯗꯛꯇꯤ ꯁꯞꯄꯣꯔꯠ ꯇꯧꯒꯦꯅ ꯇꯧꯕꯅꯦ ꯑꯗꯣ ꯈꯪꯗꯦ ꯌꯦꯡ ꯇꯥꯔꯗꯤ ꯅꯦꯃꯥꯔ ꯂꯩꯕꯒꯤ ꯄꯣꯠ ꯇꯧꯕꯅꯦꯕ ꯑꯩꯗꯣ
ꯑꯣ
꯭ꯔꯖꯤꯒ ꯍꯧꯖꯤꯛ ꯅꯣꯔꯋꯦꯒ ꯇꯥꯗꯣꯔꯦꯕ ꯔꯥꯎꯟ ꯑꯣꯐ ꯁꯤꯛꯁꯇꯤꯟꯗ ꯌꯦꯡꯕꯁꯨ ꯅꯨꯡꯉꯥꯏꯗꯕꯅꯤ
ꯍ
ꯒ꯭ꯔꯣꯗꯤ ꯍꯧꯖꯤꯛ ꯀꯅꯥ ꯇꯧꯒꯦ
ꯑꯩꯗꯤ ꯐ꯭ꯔꯥꯟꯁ ꯆꯕ ꯖꯄꯥꯟ ꯁꯤꯕ
ꯑ
ꯐ꯭ꯔꯥꯟꯁ ꯇꯕꯔ
ꯑꯩꯗ ꯍꯟꯗꯛꯁꯦ ꯐ꯭ꯔꯥꯟꯁꯅꯗꯤ ꯂꯧꯗꯧꯗꯤ ꯃꯥꯜꯂꯦꯗꯤ ꯍꯥꯏ ꯃꯣꯏꯒꯤ ꯁꯇꯥ ꯄ꯭ꯂꯦ ꯌꯥꯝ ꯑꯃꯃꯦꯗ꯭ꯔ
ꯇꯝꯁꯨ ꯇꯝꯅꯤ ꯆꯗ
ꯎ ꯗꯎ ꯀꯗꯅꯤ
ꯎ ꯗꯦꯝꯕꯤꯂꯦꯛꯒ ꯍꯕꯥ ꯄꯖꯝ ꯂꯩ ꯌꯦꯉꯖꯒꯤ
ꯎꯝ ꯑꯗꯨꯅꯦ ꯅꯍꯥꯟ ꯍꯦꯇ꯭ꯔꯤꯛꯀ ꯆꯜꯂꯤꯗꯨꯗꯤ ꯑꯗꯨ ꯂꯩ
ꯑ
ꯋꯥꯔꯜ ꯀꯞꯁꯨ ꯑꯗꯣ ꯀꯩꯅꯣ ꯑꯁꯣꯝ ꯅꯥꯀꯟ ꯑꯁꯣꯝꯗꯗꯤ ꯅꯣꯏ ꯑꯣꯝꯗꯗꯤ ꯀꯩꯅꯣ ꯇꯥꯎꯟꯗ ꯀꯨꯝꯕ ꯈꯔꯗꯤ ꯋꯥꯔꯝꯃꯅꯤꯀꯣ
ꯗꯥꯎꯟꯂꯣꯣꯔ
ꯅꯠꯇꯦ ꯀꯩꯅꯣ ꯕ꯭ꯔꯣꯕꯣꯕ ꯁꯨꯝ ꯆꯠꯊꯣꯛ ꯆꯠꯁꯤꯟ ꯍꯧꯖꯤꯛꯀꯤ ꯏꯔꯥꯡ ꯃꯇꯥꯁꯤꯒ
ꯑ ꯍꯣ ꯍꯣꯏ ꯑꯗꯨꯒꯤꯅꯦ ꯑꯩꯈꯣꯏꯁꯦ ꯍꯣꯂꯤꯗꯦ ꯇꯥꯏꯕ ꯍꯣꯂꯤꯦꯗꯁꯨ ꯌꯨꯝ ꯆꯠꯄ ꯌꯥꯗꯕ
ꯑꯣ ꯑꯣ ꯑꯗꯨꯗ ꯑꯗꯨꯝ ꯂꯩꯔꯦ
ꯑ
ꯑꯁ ꯑꯗꯨꯅꯤꯅꯦ ꯌꯨꯝ ꯍꯟꯕꯁꯨ ꯌꯥꯗ ꯄꯇꯣ ꯁꯤꯖꯤꯟꯖ ꯌꯥꯗ
ꯂꯩꯔꯅꯤ ꯌꯥ
ꯕ꯭ꯔꯣꯒꯤ ꯑꯁꯦꯡꯕ ꯀꯩꯅꯣꯗꯤ ꯇꯝꯕ꯭ꯔꯣ ꯑꯗꯨꯁꯨ ꯆꯤꯡꯡꯂꯣ
ꯑꯣ